ꯇꯠꯈ꯭ꯔꯕꯒꯦꯔꯥ
ꯍꯣꯏ
ꯑꯩꯗꯤ ꯀꯅꯥꯅꯣ ꯍꯥꯏꯅ ꯌꯦꯡꯕꯅꯤꯅ ꯅꯪ ꯑꯣꯏꯔꯝꯃꯦ
ꯌꯦꯡꯈ꯭ꯔꯕ ꯃꯥꯜꯂꯦ ꯃꯥ ꯌꯦꯡꯈ꯭ꯔꯦ
ꯑꫭ ꯑꫭ ꯑꫭ ꯑꯩ ꯉꯁꯥꯏꯗꯣ ꯑꯁꯤ ꯎꯕꯅꯦ ꯑꯗꯣ ꯑ‌ꯥ ꯃꯥꯒꯤ ꯀꯩꯅꯣꯗꯣ ꯌꯥꯝ ꯃꯥꯟꯗꯕ
ꯑꯁꯤꯅꯦ
ꯑ ꯍꯣ ꯍ ꯅꯪꯒꯤ ꯗꯥꯃꯤꯂꯥꯝ ꯀꯣꯜ ꯇꯧꯔꯛꯇꯕ꯭ꯔꯥ
ꯇꯧꯔ ꯑꯦ ꯍꯧꯖꯤꯛ
ꯄꯥꯏꯂꯥꯏꯇ꯭ꯔꯦ
ꯍ ꯂꯩꯇ꯭ꯔꯦ ꯍꯣꯔꯦꯟꯅ ꯇꯧꯔꯒꯅꯤ ꯃꯥ ꯊꯕꯛ ꯂꯣꯏꯕꯒꯤ ꯑꯣꯏꯔꯝꯃꯅꯤ ꯑꯁ ꯑꯩꯕꯨ ꯆꯥꯏꯅꯤ ꯍꯧꯖꯤꯛꯀꯣ ꯑꯣꯟꯂꯥꯏꯟ ꯂꯩꯔꯒ
ꯝꯕꯨ ꯏꯅ ꯂꯩꯒꯦ
ꯌꯨꯝꯗꯗꯤ ꯐꯣꯟ ꯐꯣꯟꯅꯕ꯭ꯔꯣ ꯅꯣꯏꯗꯤ
ꯎꯝ ꯑꯣ ꯑꯩꯅ ꯍꯥꯎꯗꯅꯅꯦ ꯗꯤꯁꯇ꯭ꯔꯤꯛ ꯀꯟꯕꯒꯤ ꯃꯥꯂꯦ ꯀ ꯑꯣꯏꯣꯏ ꯑꯥ
ꯍꯥꯥ
ꯎꯝ
ꯐꯣꯟ ꯂꯧꯒꯦ ꯍꯥꯏꯕ꯭ꯔꯣ ꯍꯌꯦꯡꯃ
ꯂꯒꯦ ꯍꯥꯏ ꯑ
ꯑꯥꯏꯐꯣꯟ ꯄꯥꯏꯣ ꯍꯥꯏ ꯍꯥꯏꯔꯅ
ꯀꯥꯏꯗꯤꯒꯁꯤ
ꯑꯁ ꯅꯪꯒꯤ ꯅꯦꯠꯋꯥꯛꯁꯨ ꯅꯨꯡꯉꯥꯏꯇꯦꯍꯦꯕꯦꯝꯃ
ꯃꯦ ꯅꯪ ꯒꯤ ꯃꯈꯣꯟ ꯐꯖꯅ ꯇꯥꯗꯦ
ꯃꯄꯥꯟꯗ ꯊꯣꯛꯄꯒꯦ
ꯀꯔꯤꯒꯤꯔꯤ ꯃꯄꯥꯟ ꯊꯣꯛꯄ꯭ꯔꯣ ꯇꯥꯏꯌꯦ ꯑꯁꯤ ꯍꯣꯝ ꯈꯔ ꯋꯥ ꯈꯣꯅꯤꯉꯥꯏꯁꯨ ꯂꯩꯔꯦꯀꯣ ꯅꯦꯛꯁ ꯇꯥꯏꯝꯗ ꯇꯥꯕ꯭ꯔꯣ
ꯌꯥꯥꯗꯕ꯭ꯔꯣ
ꯇꯑꯌꯦ
ꯀꯩꯅꯣ ꯋꯥ ꯉꯥꯡ꯭ꯔꯁꯨ ꯈꯨꯝꯗꯦ
ꯀꯋꯥ
ꯇꯥꯕ꯭ꯔꯥ ꯇꯥꯕ꯭ꯔꯥ ꯍꯥꯏꯔꯒ
ꯇꯥꯏ ꯑꯩ ꯉꯁꯥꯏ ꯇꯥꯗꯕꯅꯦ ꯍꯧꯖꯤꯛ ꯇꯥꯔꯦ ꯑꯩꯅ ꯍꯥꯏꯕꯗꯤꯀꯣ
ꯎꯝ
ꯑꯁꯤꯗ ꯈꯣꯝ ꯈꯣꯝꯔ ꯋꯥ ꯈꯣꯝꯅꯤꯉꯥꯏꯁꯤ ꯂꯩꯔꯣꯏꯕ ꯂꯩꯔꯦꯕ
ꯍꯣꯏꯣꯏ ꯁꯨꯃꯦ ꯈꯣꯃꯤꯅꯤꯉꯥꯏ ꯂ ꯏꯗ꯭ꯔꯦ ꯍꯦꯛꯇ ꯑꯗꯨꯃꯥꯏꯅ ꯇꯧꯒꯅꯤ ꯇꯨꯝꯈ꯭ꯔꯕ꯭ꯔꯣ ꯃꯥꯗꯤ
ꯍꯣꯏ ꯕꯤꯗꯕꯤ ꯌꯦꯅꯂꯌꯦ
ꯎꯝ ꯂꯥꯎ ꯊꯥꯏ ꯍ ꯇꯥꯀꯅꯥ ꯁꯣꯗ ꯁꯤ
ꯇꯒꯣꯅ ꯀꯁꯤꯡ ꯌꯥꯡꯗꯣ
ꯅꯨꯡꯉꯔꯣ
ꯎꯝ ꯎꯝ
ꯑꯥ
ꯍꯥꯥ
ꯀꯔꯤꯔꯣ
ꯎꯠꯇ ꯁꯣꯝ ꯃꯈꯥꯗ ꯀꯨꯝꯈꯤꯁꯦ ꯍꯥꯏꯔꯒ ꯂꯩꯦꯃꯤꯗ ꯑꯩꯅ
ꯃꯦꯒꯤ ꯂꯗꯥꯎꯁꯔꯥꯅ ꯈꯪꯕ
ꯂꯧꯕꯣ ꯆꯠꯂꯣꯅꯦ
ꯌꯨꯝꯗꯗꯤ ꯐꯣꯟ ꯐꯪꯅꯕ꯭ꯔꯣ
ꯌꯨꯝꯗꯔ ꯉꯔꯥꯡ ꯅꯍꯥꯟꯗ ꯀꯣꯜ ꯇꯧꯔꯛꯑꯦ ꯁꯨꯚꯤꯃꯣꯟꯒꯤ ꯅꯝꯕꯔꯗ
ꯑꯩꯗꯅ
ꯑ ꯇꯧꯔꯛꯄ ꯂꯣꯏꯔꯒ ꯍꯦꯛ ꯂꯣꯏꯕꯒ ꯃꯥꯣꯟ ꯄ ꯃꯥꯜ ꯀꯃꯜ ꯂꯑꯣ ꯍꯥꯏꯅꯠꯇꯁꯔꯒꯦ ꯀ ꯀꯃꯜꯂꯥ ꯍꯥꯏ ꯅ ꯇꯦ ꯑꯩꯈ꯭ꯔꯤꯕꯤꯇꯅ ꯈꯪ
ꯌꯥꯗꯦꯀꯣ ꯃꯤꯕꯨꯗꯤ ꯄꯥꯝꯃ ꯃꯤ ꯌꯥꯝ ꯂꯩ
ꯎꯝ ꯌꯥꯗ꯭ꯔꯦ ꯌꯥꯗ꯭ꯔꯦ ꯅꯀꯣꯟ ꯐꯥꯏꯂ ꯆꯁꯨ ꯅꯪꯃ ꯆꯁꯤ ꯁꯨ ꯇꯧ ꯂꯥꯛꯇ ꯅꯨꯡꯄꯤꯗ
ꯂꯥ ꯂꯥ ꯂꯥ
ꯀꯗ꯭ꯔ
ꯃꯅꯤꯄꯨꯔꯤꯒꯤ ꯏꯁꯩ ꯁꯛꯄꯤꯌꯣ ꯅꯪ ꯈꯪ ꯈꯪꯕ
ꯇꯁꯦ ꯁꯥꯠꯁꯤꯔꯥꯎ
ꯑ ꯍꯅ ꯁ
ꯑꯁꯤ ꯋꯥꯕꯟꯒꯤ ꯑꯦꯞ ꯁꯤ ꯅꯪꯈ꯭ꯔ ꯆꯥꯡꯗ꯭ꯔꯕ꯭ꯔꯣ ꯑꯩꯗꯤ ꯍꯧꯖꯤꯛ ꯒꯦꯝꯁ ꯅꯥꯔ ꯂꯩꯌꯅꯦ
ꯑꯁ ꯌꯥꯏ ꯅꯪꯗꯤ ꯑꯅꯤꯔꯛ ꯌꯥꯏ ꯀꯣꯛꯁꯤꯗꯤ ꯄꯥꯏ ꯍ ꯇꯨ ꯏꯟ ꯋꯥꯟ ꯅꯟꯅꯦ
ꯃꯥꯅꯦ ꯑꯦꯁ ꯑꯩꯗꯤ
ꯅꯨꯡ ꯅꯨꯡ ꯑꯃꯅ ꯎꯆꯦꯛ ꯑꯅꯤ ꯍꯜꯂꯦ ꯍꯥꯏꯕꯗꯨꯣ ꯅꯪꯅꯤꯅ
ꯇꯜꯂꯦꯍꯦ ꯅꯪꯁꯨ
ꯃꯦ ꯑꯣꯋꯔꯁ ꯃꯂꯤꯣ ꯍ ꯋꯥ ꯐꯥꯎ ꯈꯨꯝꯂꯛꯇꯦꯀꯣ ꯃꯥꯗꯤ ꯀꯔꯤ ꯇꯧꯔꯒ ꯂꯩꯕ꯭ꯔꯣ
ꯀꯁ ꯇꯕꯗꯦ
ꯑ ꯄꯌꯣꯁ ꯀꯩꯅ ꯐꯣꯟ ꯀꯣ
ꯑꯩꯗꯤ ꯍꯌꯦꯡ ꯑꯣꯐꯅꯦ
ꯁꯤ ꯀ
ꯍꯌꯦꯡꯗꯤ ꯁꯠꯇꯤꯅꯤ ꯁ꯭ꯀꯨꯜ ꯁ꯭ꯀꯨꯜ ꯍꯥꯏꯕꯗꯨꯅꯤ
ꯑꯣꯝ ꯇꯥꯕ꯭ꯔꯣ
ꯇꯌꯦ
ꯑ
ꯑꯩꯒꯤ ꯅꯨꯄꯥꯁꯤ ꯀꯣꯜ ꯇꯧꯔꯛꯑ ꯂꯩꯔꯤꯅꯦ
ꯍꯟꯖꯤꯟ ꯍꯟꯖꯤꯟ ꯇꯧꯔꯛꯄ꯭ꯔꯥ
ꯍꯟꯖꯤꯟ ꯍꯟꯖꯤꯟꯗꯤ ꯇꯧꯔꯣꯏꯗ ꯀꯗꯥꯏꯗꯒꯤ ꯃꯥꯗꯤ ꯁꯨꯃꯥꯏꯅ ꯇꯧꯒꯗꯕ ꯅꯨꯄꯥ ꯅꯠꯇꯦ
ꯎ ꯍꯟꯖꯤꯟ ꯍꯟꯖꯤꯟ ꯇꯧꯔꯛꯑꯗꯤ ꯊꯝꯈ꯭ꯔꯣ ꯍꯥꯏꯕꯅꯤꯗ
ꯑꯦꯁ ꯗꯀꯥ ꯇꯥꯗꯦ ꯃꯥꯎ ꯈꯨꯝꯅꯤꯡꯉꯥꯏ ꯂꯩꯇꯦ
ꯑꯩꯗꯤ ꯐꯣꯟꯁꯦ ꯄꯥꯛꯈꯨꯝꯅꯤꯡꯗꯦ
ꯀꯔꯤꯒꯤꯔꯥ ꯀꯤꯂꯤꯞꯇꯤꯗꯤ ꯑꯣ ꯀꯤꯂꯤꯞ ꯂꯩꯇꯦ ꯃꯆꯥꯗꯣ
ꯑꯁꯤꯒꯤ ꯃꯩꯇꯩꯂꯣꯟ ꯈꯎ ꯈꯨꯔ ꯑꯗꯨꯝ ꯍꯥꯏꯦꯕꯤꯦꯠ ꯑꯣꯏꯔꯅꯤꯀꯣ
ꯑꯩꯁꯨꯅꯦ ꯉꯁꯥꯏꯗꯣ ꯈꯣꯡ ꯈꯣꯝꯂꯒ ꯅꯪꯕꯨ ꯈꯣꯡ ꯈꯣꯝꯃꯒ ꯃꯩꯇꯩꯂꯣꯟ ꯉꯥꯡꯅꯤꯉꯥꯏ ꯀꯇ ꯇꯧ ꯅꯪꯉꯣ ꯅꯇꯣꯝꯇ ꯂꯥꯛꯄ꯭ꯔꯣ ꯁꯤꯗ ꯅꯨꯡꯉꯥꯏꯦꯗꯁ ꯂꯩꯅ
ꯃꯣꯏ ꯑꯅꯤꯗꯤ ꯀꯔꯤ ꯀꯔꯤ ꯇꯧꯔꯛ ꯂꯩꯕ꯭ꯔꯣ ꯀꯩꯅꯅꯣ ꯅꯨꯄꯥ ꯑꯅꯤꯗꯨꯗꯤ
ꯆꯥꯕ ꯇꯨꯝꯃ ꯆꯥꯕ ꯇꯨꯝꯕ ꯈꯛꯇꯅꯦ ꯊꯦꯡꯅ ꯍꯥꯎꯒꯠꯄꯒꯤ ꯍꯦꯛꯇ ꯍꯥꯎꯕꯅꯦ
ꯃꯣꯏ ꯑꯅꯤꯕꯨ ꯆꯥꯁꯤꯅ ꯂꯣꯏꯅ ꯊꯣꯡꯍꯟꯒꯗꯕ ꯅ ꯐꯤꯗ ꯁꯨꯍꯟꯒꯗꯕꯅꯤꯅ ꯅꯣꯏꯒꯤ ꯐꯤ ꯐꯤꯔꯣꯜꯁꯤꯡꯗꯣ
ꯅꯨꯡꯗꯥꯡ ꯅꯨꯡꯗꯥꯡꯗꯗꯤ ꯊꯣꯡꯍꯟꯕꯅꯦ ꯑꯌꯨꯛꯇꯗꯤ ꯍꯧꯒꯠꯇꯕꯅꯤꯅꯄꯥꯏ ꯂꯩꯇꯦ
ꯑꯦꯁ ꯅꯣꯏꯔ ꯍꯦ ꯂꯣꯏꯔꯦꯍꯦ ꯃꯣꯏꯒꯤꯗꯤ ꯁꯦꯕꯦꯡ ꯑꯃꯁꯨ ꯂꯩꯔꯣꯏꯀꯣ
ꯄꯥꯈꯥ ꯃꯆꯥꯁꯁꯦ
ꯂꯣꯏꯒꯗꯧꯔꯤꯅꯦ ꯏꯕꯅꯦꯒꯁꯦ
ꯐꯁꯤꯂꯗꯤ ꯂꯝꯝꯕ ꯀꯣ ꯇ
ꯑꯣꯏ
ꯑꯦ ꯅꯣꯏ ꯀꯩꯖꯥꯛꯇ ꯄꯥꯥꯟꯗꯦ
ꯑꯗꯨꯗꯤ ꯏꯟꯖꯥꯡ ꯅꯣꯏꯗꯤ ꯑꯥꯗꯤ ꯁꯥꯒꯨꯝꯕꯨꯗꯤ ꯍꯣꯡꯔꯝꯒꯅꯤꯀꯣ
ꯑꯩꯈꯣꯏꯗꯤ ꯅꯣꯔꯠ ꯏꯁꯀꯤ ꯀꯩꯅꯣꯗ ꯈꯛꯇ ꯂꯧꯕꯒꯤ ꯍꯣꯡꯗꯦꯗ
ꯎꯝ
ꯅꯣꯔꯠ ꯏꯁꯀꯤ ꯗꯨꯀꯥꯟꯗ ꯈꯛꯇ ꯂꯧꯕ ꯅꯣꯏꯒꯤ ꯁꯥꯗꯣ ꯑꯣꯛꯁꯥꯒꯨꯝꯕꯗꯨꯁꯨ ꯍꯣꯡꯗꯤ ꯍꯣꯡꯂꯝꯒꯅꯤ ꯑꯗꯨꯕꯨ ꯃꯥꯒꯤ ꯄ꯭ꯔꯥꯏꯚꯦꯠ ꯄꯥꯔꯠ ꯀꯥꯛꯇꯕ ꯌꯥꯝꯃꯦ ꯍꯥꯏꯌꯦ ꯃ ꯅꯝꯕꯖꯇꯣ ꯎꯝ
ꯑꯗꯨ ꯑꯃꯗꯤ ꯊꯣꯡꯗ꯭ꯔꯁꯨ ꯍꯦꯛ ꯂꯧꯕ ꯀꯥꯟ ꯒꯤ ꯃꯝꯗꯣ ꯈꯪꯒꯅꯤꯅꯦ
ꯑꯥ ꯎ ꯃꯁꯥꯏ ꯂꯥꯛꯄ ꯅꯨꯄꯤꯗꯣ ꯁꯤ ꯈꯔꯗꯤ ꯂꯧꯕ꯭ꯔꯥ ꯀꯔꯤꯁꯨ ꯍꯥꯏꯗꯕ꯭ꯔꯥ ꯏꯪꯂꯤꯁ ꯉꯥꯡꯕ꯭ꯔꯥ ꯃꯅꯤꯄꯨꯔꯤ ꯉꯥꯡꯕ꯭ꯔꯥ
ꯑꯩꯈꯣꯏ ꯔꯤꯒꯨꯂꯔ ꯀꯁꯇꯃꯔ ꯑꯃ ꯂꯩꯌꯦꯕ
ꯎꯝ
ꯑꯩꯗꯤ ꯍꯤꯟꯗꯤ ꯍꯩꯇꯕꯅꯤꯅ ꯃꯥꯁꯨ ꯃꯅꯤꯄꯨꯔꯤ ꯈꯪꯗꯕ ꯏꯪꯂꯤꯁꯇ ꯍꯦꯛꯛꯇꯈꯣꯕꯅꯦꯕ ꯏꯪꯂꯤꯁꯇ ꯍꯛꯇ ꯀꯨꯝꯕꯅꯤ ꯗꯙꯣꯅꯤꯗ ꯅꯣꯄꯤ ꯧꯔꯥꯡ ꯍꯥꯏꯕꯅꯤ ꯍꯦꯜ ꯃꯥ ꯍꯦꯜꯀ ꯁꯩꯈꯥꯔ ꯂꯧꯕ ꯅꯨꯡꯇꯤꯒꯤ ꯑꯗꯨꯝ ꯂꯥꯎꯋꯦꯕ
ꯑꯗꯣ ꯁꯥꯁꯤ ꯀꯌꯥ ꯀꯌꯥ ꯇꯧꯕ꯭ꯔꯣ ꯅꯪꯒꯤꯗꯨꯗꯤ
ꯑꯁ ꯇꯧꯗꯦ ꯏꯟꯁꯥꯡ ꯂꯥꯛꯄ ꯅꯨꯃꯤꯠꯇꯒꯨꯝꯕꯗꯤ ꯑꯗꯨꯝ ꯇꯧꯋꯦ ꯑꯗꯨꯕꯨ ꯑꯗꯨꯝ ꯅꯣꯡꯉꯥꯟꯈ꯭ꯔꯗꯤ ꯌꯥꯝ ꯇꯧꯗꯦ
ꯎꯝ
ꯑ ꯂꯣꯏꯗ꯭ꯔꯤꯕ꯭ꯔꯥ ꯆꯠꯂꯀꯣ ꯐꯔꯤꯒꯔꯥ ꯀꯣ
ꯀꯁꯇꯃꯔ ꯌꯥꯝꯕꯒꯤ ꯑꯣꯏꯔꯝꯅꯦ
ꯇꯤꯂꯀ ꯆꯦꯟꯁ ꯃꯥꯒꯦ ꯁꯅ ꯆꯂꯞ